ꯕ꯭ꯔꯣ ꯅꯨꯡꯉꯥꯏꯔꯤꯕꯣ
ꯅꯨꯉꯥꯔꯤꯌꯩ
ꯑꯣ ꯔꯣ ꯀꯩꯗꯧ ꯔꯝꯕꯅꯣꯅꯦ
ꯑꯩꯁꯦ ꯑꯁ꯭ꯋꯥꯏꯋꯥꯏꯗ ꯉꯥꯏꯍꯥꯛ ꯋꯥꯛꯀꯤꯡ ꯊꯔꯦ ꯑꯗꯨꯒ ꯍꯧꯖꯤꯛꯇ ꯍꯥꯟꯂ ꯉꯥꯏꯍꯥꯛ ꯄꯣꯊꯥꯔꯝꯦ ꯝꯕꯅꯦ ꯍꯥꯏꯇꯥꯔꯦ
ꯑꯣ ꯀꯔꯣꯝꯗ ꯀꯣꯏꯔꯨꯏ ꯏꯔꯣꯏꯁꯦꯝꯕ ꯆꯤꯡ ꯂꯣꯝꯗ ꯀꯣꯏꯔꯨꯏꯔꯥ ꯖꯨꯨꯔꯣꯝꯗ ꯀꯣꯏꯔꯨꯏꯔꯥ
ꯁꯨꯝ ꯃꯦꯟ ꯔꯣꯗ ꯑꯁꯣꯟꯂꯣꯝꯗ ꯉꯥꯏꯍꯥꯛ ꯊꯣꯛꯎꯕꯅꯤꯗ ꯕ꯭ꯔꯣꯗꯤ ꯀꯩꯗꯧꯔꯝꯃꯤꯅꯣ
ꯕ꯭ꯔꯣ ꯑꯩꯁꯦ ꯊꯕꯛ ꯑꯃ ꯆꯠꯄꯅꯦ ꯑꯗꯨꯒꯤ ꯍꯜꯂꯛꯀꯦꯅ ꯁꯨꯝ ꯇꯧꯔꯤ ꯄꯨꯡꯗꯨ ꯇꯥꯁꯜꯂꯛꯑꯦꯅꯀꯣ ꯑꯗꯨꯒꯤ ꯁꯨꯝ ꯂꯩꯔꯝꯃꯤ ꯖꯥꯠꯅꯤ ꯊꯣꯛꯂꯛ ꯀꯦ ꯇꯧꯔꯝꯃꯤ ꯖꯥꯠꯅꯤ ꯉꯁꯤꯗꯤ ꯀꯩ ꯀꯩ ꯃꯊꯦꯟ ꯇꯧꯁꯜꯂꯕ ꯍꯥ
ꯉꯁꯤꯁꯦ ꯀꯩꯅꯣ ꯃꯣꯏ ꯃꯦꯁꯀꯤ ꯍꯋꯥꯏꯒ ꯀꯩꯒꯤꯅꯣ ꯀꯥꯡꯍꯧꯒꯔ ꯀꯩꯅꯣ ꯄꯤꯔꯦ
ꯑꯣ ꯌꯥꯝꯅ ꯍꯥꯎꯕꯗꯨꯗꯤ ꯑꯣꯏꯗ꯭ꯔꯦꯅꯦꯀꯣ ꯕ꯭ꯔꯣ ꯑꯗꯨꯗꯤ
ꯕ꯭ꯔꯣꯗꯤ ꯀꯩꯀꯩ ꯆꯥꯔꯒꯦ ꯀꯩ ꯃꯊꯦꯜ ꯇꯧꯔꯛꯒꯦ ꯉꯁꯤꯗꯤ
ꯑꯝ ꯉꯁꯤꯁꯦ ꯀꯩꯅꯣ ꯇꯧꯕ ꯃꯥꯜꯂꯦ ꯑꯩꯈꯣꯏꯗꯣ ꯎꯝ ꯆꯝꯐꯨꯠ ꯑꯣꯏꯅ ꯇꯧꯋꯦꯕꯣ ꯆꯝꯐꯨꯠ ꯑꯃꯒ ꯀꯥꯡꯍꯧ ꯑꯃꯒ ꯇꯧꯔꯦ
ꯏꯆꯝ ꯆꯝꯅ ꯑꯗꯨꯝ ꯍꯥꯥ ꯇꯧꯋꯦ
ꯑ ꯍꯥꯏꯗꯤ ꯀꯩꯅꯣ ꯇꯧꯗ ꯉꯥꯏꯔꯤꯕ ꯑꯩꯈꯣꯏꯒꯤ ꯊꯥꯎꯔꯦꯛꯁꯦ ꯍꯟꯗꯛ ꯈꯔ ꯇꯣꯏꯅ ꯆꯥꯈ꯭ꯔꯦ
ꯑꯥ ꯑꯗꯨꯅ ꯈꯔ ꯑꯆꯝꯕ ꯑꯣꯏ ꯆꯥꯔꯒꯦꯅ
ꯈꯔ ꯆꯥꯝꯊꯣꯛꯅꯕ ꯍꯥꯏꯅ ꯇꯧꯁꯥꯟꯒ꯭ꯔꯦ
ꯑ
ꯕ꯭ꯔꯣ ꯍꯣꯏꯗꯤ ꯀꯩꯅꯣ ꯇꯧꯗ꯭ꯔꯣ ꯐꯨꯠꯕꯣꯜ ꯀꯩꯀꯥ ꯁꯥꯟꯅꯕꯒꯨꯝꯕꯗꯤ ꯇꯧꯗ꯭ꯔꯣ
ꯕꯣꯜꯁꯦ ꯁꯥꯟꯅꯩꯗꯨ ꯅꯨꯡꯗꯥꯡꯋꯥꯏꯔꯝꯗ ꯃꯃꯥꯡꯗ ꯑꯗꯨꯝ ꯈꯔꯕꯨꯗꯤ ꯁꯥꯟꯅꯔꯝꯅꯤ ꯍꯟꯗꯛꯅ ꯑꯃꯨꯛ ꯑꯦꯛꯖꯥꯝ ꯃꯌꯥꯝ ꯑꯣꯏꯕꯁꯤꯗ ꯀꯌꯥ ꯁꯥꯟꯅꯗꯔꯕ
ꯑꯣ ꯀꯨꯏꯗꯅꯦ ꯀꯣ ꯕ꯭ꯔꯣ ꯕ꯭ꯔꯣ ꯍꯣꯏ ꯑꯦꯛꯖꯝꯗꯦ ꯅꯨꯃꯤꯠ ꯅꯤꯅꯤ ꯍꯨꯝꯅꯤꯗ ꯉꯥꯏꯁꯟ ꯂꯛꯑꯦꯕ ꯄꯥꯕꯗꯤ ꯀꯌꯥꯝ ꯂꯣꯏꯁꯤꯜꯂꯒꯦ ꯕ꯭ꯔꯣ ꯂꯣꯏꯗꯤ ꯂꯣꯏꯔꯝꯃꯅꯤꯗ ꯑꯦꯛꯖꯥꯝ ꯀꯨꯏꯗ꯭ꯔꯕꯅꯤꯅ
ꯄꯥꯕꯁꯦ ꯑꯗꯨꯝ ꯇꯣꯄꯤꯛ ꯈꯔ ꯃꯔꯨ ꯑꯣꯏꯕ ꯈꯪꯀꯥꯟꯂꯒ ꯑꯣꯏꯅ ꯄꯥꯔꯦ ꯑꯗꯨꯒ ꯀꯣꯏꯁꯟ ꯈꯔ ꯅꯩꯅꯔꯦ ꯑꯗꯨꯃꯥꯏꯅ ꯇꯦ ꯑꯗꯨ ꯃꯉꯥꯏꯔꯦꯗ
ꯑꯩꯅ ꯀꯣꯏꯁꯟ ꯑꯦꯅꯥꯂꯥꯏꯁ ꯄꯤ ꯋꯥꯏ ꯀ꯭ꯌꯨ ꯒꯨꯝꯕ ꯑꯗꯨꯝ ꯅꯩꯅꯔꯦꯕꯀꯣ
ꯑꯝ
ꯌꯥꯏ ꯌꯥꯏ ꯕ꯭ꯔꯣ ꯑꯗꯨꯝ ꯑꯦꯛꯖꯥꯝꯒꯤꯗꯤ ꯑꯗꯨꯃꯥꯏꯅ ꯄꯤ ꯋꯥꯏ ꯀ꯭ꯌꯨ ꯒꯨꯝꯕꯅ ꯊꯥ ꯑꯥ ꯅꯩꯅꯕ ꯀꯥꯟꯗꯤ ꯀꯥꯟꯅꯕꯗꯤ ꯍꯦꯟꯕꯅꯦ ꯑ ꯃꯇꯝꯖꯨ ꯁꯦꯐ ꯈꯔ ꯁꯦꯐ ꯑꯣꯏ ꯄꯥꯕꯝ ꯃꯐꯝꯁꯨ ꯈꯔ ꯂꯥꯏꯅ ꯈꯪꯕ ꯉꯝꯃꯤꯗꯅ
ꯎꯝ ꯃꯥꯟꯅꯦ ꯃꯥꯟꯅꯦ ꯕ꯭ꯔꯣꯒꯤ ꯊꯕꯛ ꯍꯥꯏꯁꯤꯕꯨ ꯀꯥꯏ ꯋꯥꯏ ꯀꯩ ꯊꯕꯛ ꯑꯣꯏꯖꯥꯠꯅꯣꯅꯦ
ꯎꯝ ꯕ꯭ꯔꯣ ꯑꯩꯁꯦ ꯍꯧꯖꯤꯛꯀꯤꯗꯤ ꯀꯩꯅꯣ ꯑꯣꯏꯅ ꯂꯩꯕꯅꯦ ꯀꯦꯁꯤꯌꯥꯔ ꯍꯥꯏꯒꯗ꯭ꯔꯥ ꯀꯦꯁ ꯅꯨꯡ ꯄꯥꯟꯅꯕ ꯑꯗꯨꯃꯥꯏꯅ ꯂꯩꯕꯅꯦ
ꯑꯣ ꯐꯩꯌꯦ ꯑꯗꯨꯁꯨ
ꯌꯥꯅ ꯌꯥꯅꯕ ꯍꯥꯏꯗꯨꯅꯤ ꯕ꯭ꯔꯣ
ꯀꯩꯝ ꯇꯧꯗꯕꯤ ꯂꯩ ꯎ ꯀꯩꯝ ꯇꯧꯗꯕꯤ ꯂꯩꯗꯨꯏ ꯁꯔꯨꯛꯄꯨꯗꯤ ꯊꯕꯛ ꯃꯆꯥꯡ ꯑꯃ ꯑꯣꯏꯔꯁꯨ ꯇꯧꯕꯗꯨꯅ ꯐꯩ
ꯃꯥꯟꯅꯦ ꯃꯥꯟꯅꯦ ꯍꯥꯏꯗꯤ ꯑꯦꯛꯁꯄ꯭ꯔꯦꯟꯁꯇ ꯑꯣꯏꯁꯨ ꯀꯩ ꯇꯧꯕꯗꯨꯅ ꯐꯕꯃꯁꯨ ꯂꯥꯛꯏꯗꯅ
ꯑꯦꯛꯁꯄꯤꯔꯦꯟꯁ ꯑꯣꯏꯔꯁꯨ ꯗꯨꯝ ꯀꯥꯟꯅ ꯍꯧꯋꯦ
ꯃꯥꯟꯅꯤ ꯕ꯭ꯔꯣ ꯍꯣꯏꯒꯤꯗꯤ ꯖꯔꯅꯤ ꯑꯅꯧꯕ ꯑꯃ ꯍꯧꯗꯣꯔꯦꯅꯦꯀꯣ
ꯖꯔꯅꯤꯁꯦ ꯍꯧꯗꯣꯏꯔꯥ ꯂꯣꯏꯁꯟꯗꯣꯏꯔꯥ ꯈꯪꯗꯦ ꯑꯗꯨ
ꯑꯣ ꯕ꯭ꯔꯣ ꯀꯩꯅꯣ ꯇꯧꯗꯥ ꯍꯥꯏꯗꯤ ꯑꯥ ꯍꯧ ꯍꯧꯖꯅꯤꯗ ꯍꯥꯏꯦ ꯃꯌꯥꯝꯁꯦ ꯂꯣꯏ ꯊꯥꯅꯔꯤꯕꯕꯣꯅꯤ ꯑꯗꯨꯅ ꯑꯗꯨꯝ ꯃꯌꯥꯝ ꯇꯧꯅꯕ ꯑꯗꯨꯃꯥꯏ ꯇꯧ ꯈꯟ ꯇꯣꯛꯒꯗꯕ ꯀꯩꯁꯨ ꯌꯥꯝ ꯈꯟꯖꯤꯜꯂꯨꯅꯤ
ꯃꯥꯅꯦ ꯃꯥꯅꯦ ꯌꯥꯝ ꯀꯥ ꯍꯦꯟꯅꯕꯨꯗꯤ ꯈꯟꯖꯤꯟ ꯄꯣꯠꯇꯦꯗ
ꯑ ꯍꯥꯏꯗꯤ ꯕꯣ ꯈꯛꯇ ꯅꯠꯇꯦꯕ ꯑꯇꯣꯞꯄꯁꯨ ꯃꯌꯥꯝ ꯊꯥꯗꯣꯏꯅꯦꯕ ꯍꯥꯏꯗꯤ ꯑꯦꯛꯖꯥꯝ ꯅꯨꯡꯉꯥꯏꯔꯦ ꯃꯌꯥꯝ ꯄꯣꯠ ꯅꯨꯡꯉꯥꯏꯗꯣꯏꯅꯤ ꯂꯨꯔꯦ ꯭ꯂꯨꯅ ꯑꯗꯨ ꯏꯅꯦꯕ ꯅꯠꯇ
ꯑꯗꯨ
ꯑꯦꯖꯥꯝ ꯍꯥꯏꯖꯤꯗꯤ ꯂꯥꯛ ꯇꯁ ꯑꯗꯨ ꯂꯩꯔꯦ
ꯃꯔꯨ ꯑꯣꯏ ꯃꯣꯏꯦ
ꯑꯥ ꯑꯗꯒꯤ ꯎꯝ ꯃꯔꯨ ꯑꯣꯏꯅ ꯀꯩꯅꯣ ꯇꯧꯕꯁꯦ ꯌꯥꯝ ꯃꯔꯨ ꯑꯣꯏ ꯍꯥꯏꯕꯗꯤ ꯄꯨꯛꯅꯤꯡ ꯋꯥꯈꯜ ꯂꯩꯇꯥꯅ ꯊꯥꯕꯗꯣ
ꯎꯝ ꯃꯥꯅꯦ ꯃꯥꯅꯦ ꯑꯗꯨꯕꯨꯗꯤ ꯋꯥꯈꯜ ꯂꯩꯇꯥꯥꯗ꯭ꯔꯒꯗꯤ ꯑꯝꯇ ꯀꯩꯅꯣ ꯈꯪꯉꯝꯃꯣꯏꯗꯣꯏꯅꯦꯕ ꯈꯪꯉꯒꯁꯨ ꯅꯤꯡꯁꯤꯡꯕ ꯉꯝꯃ ꯃꯣꯏꯔꯅꯤ
ꯋꯥꯈꯜ ꯂꯩꯇꯥꯔꯒꯗꯤ ꯄꯨꯝꯅꯃꯛ ꯁꯥꯟꯇꯤꯗ ꯇꯧꯔꯒꯗꯤ ꯁꯥꯟꯇꯤ ꯂꯩꯅ ꯇꯧꯔꯒꯗꯤ ꯂꯣꯏꯅ ꯑꯗꯨꯝ ꯂꯥꯏꯅ ꯑꯗꯨꯝ ꯀꯣꯏ ꯑꯗꯗ
ꯑꯥ ꯃꯥꯅꯤ ꯃꯥꯅꯤ ꯕ꯭ꯔꯣꯗꯤ ꯁꯥꯟꯅꯕ ꯈꯣꯠꯅꯕꯒꯗꯤ ꯇꯧꯗ꯭ꯔꯣ
ꯂꯣ ꯁꯥꯟꯗꯤ ꯁꯥꯟꯅꯖꯔꯝꯕꯅꯤ ꯄꯥꯝꯖꯔꯝꯕꯅꯤ ꯑꯗꯨꯕꯨ ꯀꯩ ꯍꯥꯏꯅꯤ ꯑꯩꯈꯣꯏꯅ ꯁꯨꯝ ꯒꯦꯝ ꯁꯥꯟꯅꯔꯨꯕꯗꯒꯤ ꯁꯨꯝ ꯁꯥꯟꯅꯈꯤꯗꯕꯗꯒꯤ ꯍꯥꯏꯇꯥꯔꯦꯅꯦꯀꯣ ꯍꯒꯁꯦ ꯑꯗꯨ ꯄꯪꯖꯟꯒ꯭ꯔꯦ ꯍꯥꯏ ꯇꯥꯔꯦ ꯑ ꯃꯥꯡꯁꯤꯟꯈ꯭ꯔꯦ ꯑꯗꯣ ꯁꯥꯟꯅꯕꯅꯩꯅ ꯅꯨꯡꯉꯥꯏꯔꯝꯃꯦ ꯒꯦꯝꯅ ꯅꯨꯡꯉꯥꯏ ꯐꯖꯅ ꯐꯤꯖꯤꯀꯦꯜꯒꯤ ꯀꯩꯅꯣꯗ ꯌꯧꯕꯖꯥꯠ ꯅꯠꯇꯦꯗꯕ
ꯍ ꯃꯣꯕꯥꯏꯜ ꯒꯦꯝꯁꯦ ꯍꯅ ꯑꯣ ꯑꯗꯨꯗꯩ ꯃꯃꯥꯡꯗ ꯑꯗꯨꯝ ꯈꯔꯕꯨꯗꯤ ꯁꯥꯟꯅꯑꯝꯃꯦ ꯍꯥꯏꯅꯤ ꯀꯣꯂꯦꯖꯀꯀꯥꯔꯄꯗꯩ ꯊꯣꯏꯅꯨ ꯁꯥꯟꯅꯈꯤꯗ꯭ꯔꯦ
ꯃꯥꯅꯦ ꯃꯥꯅꯦ ꯀꯥꯟꯅꯖꯗꯕ꯭ꯔꯣ ꯒꯦꯝ ꯁꯥꯟꯅꯕ ꯍꯥꯏꯅ ꯑꯩꯈꯣꯏꯅ ꯌꯥꯝ ꯄ꯭ꯔꯣꯐꯦꯁꯟ ꯑꯣꯏꯅ ꯁꯥꯟꯅꯕ ꯉꯝꯒꯅꯤ ꯍꯥꯏꯗꯤ ꯁꯥꯟꯅꯈꯤꯕ ꯌꯥꯏ ꯀꯣ ꯑ ꯉꯥꯏꯍꯥꯛꯀꯤ ꯅꯨꯡꯉꯥꯏꯅꯕ ꯁꯥꯟꯅꯕꯅꯦꯅꯗ ꯃꯇꯝ ꯃꯥꯡꯍꯟꯁꯨ ꯁꯥꯟꯅꯕꯗꯣ
ꯑꯗꯨꯗꯤ ꯀꯩꯁꯨ ꯀꯥꯟꯗ ꯄꯣꯠꯇꯦꯕ ꯏꯁꯥꯁꯨ ꯁꯣꯏꯅꯦꯕ
ꯏꯁꯥꯁꯨ ꯁꯣꯛꯏ ꯍꯛꯆꯥꯡꯁꯨ ꯁꯣꯛꯏ ꯃꯤ ꯅꯍꯗꯨ ꯂꯣꯏ ꯑꯐꯕ ꯑꯝꯇ ꯂꯩꯇꯦ ꯍꯥꯏꯇꯥꯔꯦꯅꯦ ꯍꯣꯏ ꯁꯥꯟꯅꯔꯤꯗꯅ ꯄꯩꯁꯥ ꯊꯣꯛꯂꯛꯄꯅꯤ ꯍꯥꯏꯕꯗꯤ ꯍꯣꯏ ꯏꯁꯥ ꯀꯩꯅꯣ ꯍꯦꯜ ꯑꯗꯨꯝ ꯂꯥꯏꯌꯦꯡꯕ ꯌꯥꯏ ꯑ
ꯉꯥꯛ ꯀ ꯋꯥꯈꯔ ꯄꯊꯥꯕꯦ ꯉꯥꯏ ꯂꯩꯕ
ꯃꯥ ꯃ ꯃꯇꯝ ꯊꯕꯛꯅꯤ ꯃꯗꯨ ꯑꯣꯏꯅꯈꯣꯏꯣ ꯄꯤꯁꯜꯂꯛꯑꯅꯤꯅ ꯍꯥꯏꯇꯥꯔꯦ ꯆꯍꯤꯁꯤꯃꯨꯛ ꯍꯥꯆꯤꯜꯂꯛꯄꯅꯤꯅ ꯋꯥꯈꯟ ꯁꯨꯃꯥꯏꯅꯟꯗꯣꯔꯛꯑꯦ
ꯎꯝ ꯑꯗꯨꯃꯥꯏ ꯍꯥꯟꯅ ꯈꯔ ꯆꯍꯤ ꯅꯧꯔꯤꯀꯥꯟꯗꯕꯨꯗꯤ ꯀꯩꯁꯨ ꯈꯜꯂꯝꯗꯕ
ꯑꯁ ꯁꯥꯟꯅꯕ ꯍꯥꯏꯕꯨ ꯐꯖꯅ ꯁꯥꯟꯅꯔꯝꯃꯤꯗ ꯀ꯭ꯂꯥꯁ ꯇꯨꯌꯦꯞ ꯂꯣꯏꯕꯗꯒꯤ ꯐꯖꯅ ꯆꯍꯤ ꯑꯃ ꯍꯦꯟꯅ ꯁꯥꯟꯅꯔꯝꯃꯤ ꯃꯇꯝ ꯃꯥꯡꯍꯟꯒꯦ
ꯎꯝ ꯑꯩꯈꯣꯏꯁꯨ ꯀꯣꯔꯅꯥ ꯀꯣꯔꯣꯅꯥ ꯃꯅꯨꯡꯗ ꯇꯞ ꯊꯣꯛꯄ ꯀ ꯌꯥꯗ꯭ꯔꯅꯤꯅ ꯑꯗꯨꯝ ꯅꯣꯡꯉꯥꯟꯜꯗꯩ ꯇꯥꯕ ꯁꯥꯟꯅ ꯂꯩꯕꯤꯅꯦꯕ
ꯃꯥꯔꯦ ꯑꯗꯨꯅ ꯑꯃꯨꯛ ꯍꯣꯏ ꯀꯩꯅꯣ ꯃꯇꯝꯗꯨꯒꯤ ꯁꯤꯆꯨꯋꯦꯁꯟꯗꯨꯅ ꯑꯣꯏꯕꯅꯤꯗꯅ ꯄꯣꯏꯅ
ꯀꯣꯂꯤ ꯆꯠꯀꯦꯔꯥ ꯁꯠꯂꯣꯏꯒꯦꯔꯥ ꯑꯗꯨꯝ ꯒꯦꯝꯅꯦꯅ ꯃꯔꯨ ꯑꯣꯏꯕ ꯃꯑꯣꯡꯗ ꯇꯧꯔꯝꯃꯦ ꯍꯥꯏꯇꯥꯔꯦꯅꯦ
ꯑꯣ ꯑꯗꯣ ꯕ꯭ꯔꯣꯗꯤꯦ ꯒꯦꯝꯒꯗꯤ ꯀꯩꯀꯩ ꯁꯥꯟꯅꯔꯝꯒꯦ
ꯒꯦꯝꯁ ꯑꯗꯨꯝ ꯈ ꯂꯣꯏ ꯁꯥꯟꯅꯔꯦ ꯑꯍꯥꯟꯕꯗ ꯀ꯭ꯂꯥꯁ ꯁꯨ ꯂꯥꯟ ꯁꯥꯟꯅꯔꯑꯦ ꯑꯉꯥꯡ ꯑꯩꯈꯣꯏ ꯀ꯭ꯂꯥꯁ ꯀꯩꯅꯣ ꯃꯇꯝꯗꯅ ꯍꯥꯏ ꯁ꯭ꯀꯨꯜꯒꯤ ꯃꯇꯝꯗꯅ ꯑꯗꯨꯒ ꯀꯣꯂꯦꯖ ꯃꯇꯝꯗꯅ ꯎ ꯄꯞꯖꯤꯒ ꯀꯩꯅꯣꯒ ꯄꯥꯔꯦ ꯃꯣꯕꯥꯏꯜꯁꯤꯒ ꯄꯥꯔꯦ
ꯎꯝ ꯃꯅꯔ ꯍꯥꯏ ꯑꯗꯨꯨ
ꯌꯥ ꯀ ꯀꯣꯂꯦꯖ ꯑꯣꯏꯔꯀꯣꯗꯅ ꯑꯗꯨꯝ ꯒ꯭ꯌꯥꯟ ꯇꯥꯔꯦ ꯑꯩꯈꯣꯏꯅ ꯇꯧꯔꯤꯁꯦ ꯐꯠꯇꯦ ꯀꯣ ꯑꯗꯨ ꯈꯪꯉꯦ
ꯂꯣꯏꯔꯛꯄꯗꯗꯤ ꯐꯠꯇꯦꯀꯣ ꯈꯃꯤꯅ ꯑꯗꯨꯝ ꯊꯥꯗꯣꯔꯛꯑꯦꯕ
ꯑꯥ ꯍꯥꯏꯗꯤ ꯈꯣꯡꯉꯒ ꯈꯪꯒꯅꯤꯒ ꯍꯥꯏꯕ ꯂꯩꯗꯅ ꯃꯩꯇꯩꯒꯤ ꯄꯥꯎꯔꯣꯜꯗ ꯑꯗꯨꯅ ꯈꯣꯡꯉꯦ ꯍꯥꯏꯇꯥꯔꯦ ꯍꯣꯡꯗꯤ ꯍꯣꯡ ꯗꯤ ꯈꯪꯗꯦ ꯑꯗꯨꯅ ꯈꯣꯡꯊꯣꯛꯂꯦ ꯑꯗꯨꯅ ꯈꯪꯉꯤ
ꯎꯝ
ꯎ ꯑꯦꯛꯁꯄꯤꯔꯤꯌꯦꯟꯁꯁꯨꯁꯨ ꯌꯥꯝꯅ ꯍꯥꯏ ꯇꯔꯦ ꯑꯦꯛꯁꯄꯤꯔꯤꯟꯁꯁꯤꯁꯨ ꯃꯌꯥꯝ ꯐꯔꯑꯣ ꯇꯃ ꯍꯧꯁꯌꯥꯝ ꯂꯩꯗꯦ
ꯎꯝ ꯃꯥꯅꯤ ꯄꯨꯟꯁꯤꯁꯤꯗ ꯑꯗꯨꯝ ꯑꯦꯛꯁꯄꯤꯔꯤꯌꯦꯦꯟꯁꯇ ꯑꯗꯨ ꯀꯩꯅꯣ ꯑꯅꯧ ꯑꯅꯧꯕ ꯇꯝꯁꯤꯜꯂꯤꯅꯦꯅ
ꯃꯥꯅꯦ ꯑꯦꯛꯁꯄꯤꯔꯦꯟꯁꯇꯒꯤ ꯇꯝꯕꯁꯦ ꯐꯗꯤ ꯐꯩ ꯕꯠ ꯑꯗꯨꯕꯨ ꯍꯥꯟꯅ ꯑꯦꯋꯦꯔ ꯑꯣꯏꯕꯗꯨꯅꯗꯤ ꯌꯥꯝꯅ ꯐꯩ ꯍꯥꯏꯗꯤ ꯃꯍꯥꯛ ꯃꯍꯥꯛ ꯃꯥꯡꯉꯀꯥꯟꯗ ꯐꯩ ꯐꯠꯇꯦ ꯍꯥꯏꯕꯗꯨꯗꯤ ꯀꯥꯟꯅꯗꯦꯕ
ꯎꯝ ꯃꯥꯡꯉ ꯀꯥꯟꯗ ꯐꯠꯇꯦ ꯍꯥꯏꯕꯗꯨꯉꯛꯄꯗ ꯈꯪꯉꯛꯄꯗꯩꯗꯤ ꯍꯥꯟꯅ ꯈꯪꯍꯧꯅ ꯐꯩꯌꯦꯕ
ꯑꯥ ꯂꯩꯗꯅ ꯄꯥꯎꯔꯧꯗꯁꯨ ꯄ꯭ꯔꯤꯚꯦꯟꯁꯟ ꯏꯁ ꯕꯦꯇꯔ ꯗꯦꯟ ꯀꯤꯌꯣꯔ ꯀꯥꯏꯅꯕ ꯑꯃꯁꯨ ꯂꯩꯗꯅ
ꯏ
ꯑꯥ ꯑꯗꯨꯅ ꯍꯧꯖꯤꯛꯇ ꯑꯗꯨꯝ ꯇꯥꯔꯛꯑꯦ ꯍꯥꯏꯇꯥꯔꯦꯅꯦ ꯁꯨꯝ ꯊꯦꯡꯅꯔ ꯊꯦꯡꯅꯔꯒꯀꯣ
ꯎꯝ ꯑꯗꯨ ꯈꯔꯗꯤ ꯊꯦꯡꯈ꯭ꯔꯦꯅ ꯒ꯭ꯌꯥꯟ ꯇꯥꯔꯛꯄꯗ
ꯑꯥ ꯑꯣ ꯑꯗꯨꯅ ꯕ꯭ꯔꯣ ꯑꯩꯈꯣꯏꯅ ꯁꯨꯝ ꯍꯥꯏꯅꯤꯡꯕꯗꯤ ꯑꯩꯈꯣꯏꯅꯀꯣ ꯍꯥꯏꯗꯤ ꯁꯖꯦꯁꯟ ꯍꯥꯏꯒꯗ꯭ꯔꯥ ꯀꯩꯅꯣ ꯍꯥꯏꯒꯗ꯭ꯔꯥ ꯌꯥꯔꯤꯈꯩ ꯐꯠꯇꯕ ꯊꯕꯛꯁꯤꯗꯤ ꯉꯜꯂꯤꯉꯩꯗ ꯇꯣ ꯍꯧꯕꯀꯣ
ꯎꯝ ꯉꯔꯁꯤꯀꯥꯟꯗ ꯑꯗꯨꯝ ꯒ꯭ꯌꯥꯟ ꯇꯥꯅ ꯏꯁꯥꯅ
ꯑꯥ ꯍꯥꯏꯗꯤ ꯑꯐꯕ ꯇꯧꯕ ꯍꯥꯏꯁꯤꯗꯤ ꯀꯩꯝꯇ ꯏꯁꯥꯅ ꯃꯥꯡꯖꯕ ꯀꯩꯗ ꯑꯐꯕ ꯉꯥꯛꯇ ꯍꯜꯂꯛꯀꯗꯣꯏꯔꯤꯗꯅ
ꯎꯝ ꯐꯠꯇꯕ ꯇꯧꯔꯗꯤ ꯏꯁꯥꯗꯁꯨ ꯐꯠꯇꯕ ꯍꯜꯂꯛꯀꯦ
ꯑꯥ ꯐꯠꯇꯕ ꯍꯥꯏ ꯍꯣꯏ ꯁꯨꯔꯦꯗꯅ ꯍꯥꯏꯗꯤ ꯐꯠꯇꯕ ꯍꯥꯏꯗꯤ ꯃꯤ ꯁꯪꯒꯔꯁꯨ ꯐꯠꯇ꯭ꯔꯗꯤ ꯅꯪ ꯆꯦꯟꯊꯗꯣꯏ ꯎꯝ
ꯎꯝ ꯑꯗꯨꯗꯤ ꯌꯥꯝꯁꯨ ꯅꯨꯡꯉꯥꯏꯌꯦ ꯁꯪ ꯈꯔꯗ ꯃꯥꯡꯉꯦꯁꯦ ꯑꯗꯨꯝ ꯌꯥꯎꯅ ꯑꯗꯥꯝ ꯌꯥꯎꯅꯔꯤꯕ
ꯑꯁ ꯃꯥꯡꯕꯩꯗꯤ ꯌꯥꯝ ꯁꯥꯊꯤ ꯃꯥꯡꯒꯅꯤ ꯑꯩꯒꯤ ꯀꯂꯤꯛꯁꯤꯡ ꯍꯥꯏꯒꯗ꯭ꯔꯥ ꯑꯩꯒꯤ ꯐ꯭ꯔꯦꯟ ꯁꯥꯔꯀꯜꯁꯤꯡꯗꯣ ꯑꯩꯈꯣꯏ ꯅꯥꯏꯟ ꯇꯦꯟ ꯀꯥꯔꯛꯄꯗ ꯂꯣꯏ ꯅꯃꯣꯏꯗꯤ ꯂꯣꯏ ꯐꯖꯈ꯭ꯔꯦꯕ ꯂꯣꯏꯅ ꯑꯩꯈꯣꯏꯅ ꯐꯖꯍꯧꯗꯕꯒꯤ ꯍꯥꯏꯒꯗ꯭ꯔ ꯍꯣꯏ ꯑꯗꯨꯝꯗꯤ ꯑꯩꯈꯣꯏ ꯏꯁꯅꯁꯨ ꯑꯩ ꯄꯥꯝꯗꯦ ꯍꯥꯏꯇꯥꯔꯦ ꯑꯩꯈꯣꯏꯒꯤ ꯀꯩꯅꯣꯁꯦ ꯐꯦꯃꯤꯂꯤꯗ ꯑꯗꯨꯨꯝꯕꯁꯦ ꯌꯥꯝ ꯌꯥꯎꯋꯦꯕ ꯑꯗꯨꯅ ꯑꯗꯨꯝꯕꯗꯤ ꯑꯩꯅ ꯄꯨꯟꯁꯤꯒꯤ ꯇꯧꯔꯣꯏ ꯀꯥꯏꯅꯝ ꯈꯟꯈꯤꯕꯣ ꯑꯗꯨꯅ ꯑꯩ ꯏꯃꯥꯟꯅꯕꯅ ꯍꯥꯏꯔꯗꯤ ꯇꯧ ꯑꯗꯨꯝꯗꯤꯧꯍꯧꯗꯦ ꯑꯗꯨꯝꯅ ꯑꯩ ꯍꯛꯆꯥꯡꯗꯤ ꯈꯔꯗꯤ ꯑꯗꯨꯃꯥꯏꯅꯗꯤ ꯇꯧꯋꯤ ꯍꯣꯏ ꯅꯣꯡ ꯐꯥꯗꯣꯛ ꯏꯃꯥꯟꯅꯕ ꯄꯨꯟꯕꯅꯤ ꯈꯣꯠꯄꯅꯤ ꯍꯣꯏ ꯑꯗꯨꯝ ꯌꯥꯎꯗꯕ ꯑꯗꯨꯝꯗꯤ ꯌꯥꯎꯏ ꯑꯗꯨ ꯑꯣꯏꯇꯥꯔꯒꯗꯤ ꯀꯥ ꯍꯦꯟꯅ ꯀꯩꯅꯣ ꯇꯧꯕꯒ
ꯀꯥ ꯍꯦꯟꯅ ꯇꯧꯕ ꯀꯥꯟꯗꯨꯗꯤ ꯇꯧꯗꯦꯕ ꯇꯧꯁꯟꯕꯁꯨ ꯐꯠꯇꯣꯏꯗꯤ ꯐꯠꯇꯦꯗ ꯑꯗꯨꯝ ꯅꯣꯡ ꯐꯥꯗꯣꯛ ꯇꯧꯕꯕꯨꯗꯤ ꯀꯩꯁꯨ ꯀꯥꯏꯗꯦꯀꯣ ꯅꯨꯄꯥ ꯍꯥꯏꯅ
ꯃꯥꯅꯦ ꯃꯥꯅꯦ ꯍꯥꯏꯗꯤ ꯄꯥꯔꯇꯤ ꯃꯦꯅꯔ ꯍꯥꯏꯕ ꯑꯃꯁꯨ ꯂꯩꯀꯣ ꯑꯗꯨꯁꯨ ꯌꯥꯎꯗꯕ ꯌꯥꯗꯦ
ꯇꯣꯏꯅꯦ ꯍꯦꯕꯤꯠ ꯑꯣꯏꯅ ꯇꯧꯕꯗꯗꯤ ꯀꯥꯟꯅꯥꯏꯗꯦꯕ
ꯑꯁ ꯃꯣꯏꯗꯤ ꯌꯥꯗ꯭ꯔꯦ ꯏꯃꯅꯕꯨ ꯏꯒꯁꯨꯋꯥꯗꯤ ꯀꯩꯅꯣꯗꯕꯨ ꯑꯣꯏꯇꯥꯔ ꯑꯗꯨ ꯁꯥꯖꯟꯕꯨ ꯑꯣꯏ ꯁꯥꯖꯟꯗꯩ ꯈꯩꯅꯤꯗꯩ ꯇꯥꯂꯞꯇꯤ ꯂꯣꯏ ꯁꯨꯔꯦꯒꯦ ꯃꯣꯏꯅ ꯆꯥꯛ ꯄꯥꯏꯔꯤꯁꯦ
ꯎꯝ
ꯍꯣꯏ ꯑꯩꯈꯣꯏꯁꯨ ꯇꯦꯁ ꯇꯧꯕ ꯈꯣꯠꯄꯗꯤ ꯌꯥꯎꯔꯝꯃꯦ ꯑꯗꯨ ꯑꯣꯏꯇꯥꯔꯁꯨ ꯃꯣꯏꯒꯤ ꯀꯩꯅꯣꯗꯗꯤ ꯈꯪꯕꯅꯤꯅ ꯑꯩꯈꯣꯏꯗꯤ ꯁꯤꯖꯤꯟꯅꯗꯦꯕ
ꯁꯤꯖꯤꯟꯅꯗꯕꯅ ꯐꯩꯗ ꯑꯗꯨꯕꯨꯗꯤ
ꯑꯗꯨꯅ ꯕ꯭ꯔꯣ ꯒꯨꯗ ꯐꯦꯟ ꯌꯥꯔꯤꯈꯩ ꯑꯣꯏꯕꯅꯗꯤ ꯐꯕꯅꯤ
ꯎꯝ ꯒꯗ ꯐ꯭ꯔꯥꯏ ꯑꯗꯣ ꯂꯣꯏꯅꯃꯛ ꯒꯨꯗ ꯐ꯭ꯔꯦꯟ ꯑꯣꯏꯈꯤꯕꯗꯨꯗꯤ ꯑꯩꯍꯗꯕꯅꯤꯗ ꯈꯔꯗꯤ ꯑꯗꯨꯝ ꯇꯤꯡꯅꯕꯅꯤꯕꯣ
ꯎꯝ ꯃꯇꯨꯡꯗꯤ ꯂꯣꯏꯅꯕꯤ ꯇꯥꯔꯦ ꯍꯥꯏꯗꯤ ꯃꯥꯅ ꯐꯔꯒꯅ ꯃꯥꯒꯤ ꯃꯑꯣꯡꯗꯣ ꯍꯥꯏꯇꯥꯔꯦꯅꯦꯀꯣ ꯂꯣꯏꯅꯗꯕꯗꯤ ꯌꯥꯗꯕꯅꯤꯅ ꯑꯗꯨꯁꯦ ꯍꯣꯏ ꯌꯦꯡꯉ ꯂꯣꯏꯅꯕ ꯇꯥꯔꯦ ꯃꯤ ꯃꯤꯗꯒꯤ ꯗꯗꯒꯤ ꯃ
ꯆꯨꯝꯃꯦ ꯆꯨꯝꯃꯦ ꯃꯤ ꯃꯤꯗꯤ ꯌꯦꯡꯉ ꯌꯦꯡꯉ ꯂꯣꯏꯅꯕꯤꯕ ꯑꯗꯨꯝ
ꯑ ꯍꯥꯏꯗꯤ ꯀꯩꯅꯣ ꯇꯧꯕ ꯃꯤꯗꯨꯒꯗꯤ ꯅꯛꯁꯟꯅꯔꯨꯕꯗꯗꯤ ꯌꯥꯔꯣꯏꯗꯅ ꯏꯁꯟꯁꯥꯡꯅ ꯁꯥꯥꯖꯕ ꯃꯤꯗꯨꯒꯗꯤ ꯅꯪꯒꯗꯤ ꯆꯥꯗꯕ ꯉꯗꯤ ꯅꯛꯁꯟ ꯅꯕ ꯍꯥꯏꯗꯒꯦꯅ ꯇꯣꯉꯥꯟ ꯇꯥꯔꯑꯅꯤꯗꯅꯣ ꯑꯩ ꯊꯦꯡꯅ ꯈꫭꯠꯅꯕꯗ ꯏꯃꯥꯟꯅꯕꯅꯤ ꯑꯗꯨꯗꯤ
ꯍꯥꯏꯐꯦꯠ ꯍꯥꯏꯐꯦꯠ ꯀꯧ ꯈꯣ ꯇꯧꯕꯗꯨꯅ ꯑꯃꯅꯤ ꯀꯩꯅꯣꯗ ꯍꯧꯗꯗꯤ ꯌꯥꯝ ꯀꯥ ꯍꯟꯅ ꯀꯩꯅꯣ ꯇꯧꯕꯤꯗ ꯂꯣꯏꯔꯣ
ꯃꯣꯏꯒꯤ ꯂꯝꯕꯤꯗꯨꯗ ꯑꯗꯨꯗꯤ ꯌꯥꯎꯕꯤꯔꯨꯗꯕꯀꯣ
ꯎꯝ
ꯁꯨꯃꯥꯏꯅ ꯈꯜꯂꯤꯕꯅꯦ ꯕ꯭ꯔꯣ ꯄꯨꯟꯁꯤ
ꯍꯣꯏꯗꯣ ꯕ꯭ꯔꯣ ꯋꯥꯔꯤ ꯁꯥꯟꯅꯕꯁꯦ ꯌꯥꯝ ꯅꯨꯡꯉꯥꯏꯔꯦ ꯉꯁꯤꯒꯤꯗꯤ ꯁ꯭ꯋꯥꯏꯗ ꯊꯝꯖꯔꯒꯦ ꯑꯩꯁꯨ ꯑꯗꯨ ꯃꯊꯪ ꯑꯃꯨꯛ ꯐꯖꯅ ꯋꯥꯔꯤ ꯁꯥꯔꯁꯦ
ꯑꯣ ꯌꯥꯏ ꯌꯥꯏ
ꯍ ꯕꯥ
ꯑꯥꯃꯦ ꯑꯣꯝ